ꯇꯥꯔꯦ ꯇꯥꯔꯦ
ꯑꯣ ꯌꯥꯔꯦ
ꯏꯟꯖꯥꯡꯗꯤ ꯏꯟꯖꯥꯡꯗꯤ ꯍꯋꯥꯏ
ꯅꯠꯇꯦ ꯉꯁꯤꯗꯤ ꯍꯋꯥꯏꯗꯤ ꯑꯌꯨ ꯈꯛꯇꯅꯦꯕ ꯄꯤꯔꯤꯁꯦ
ꯑꯣ
ꯑꯌꯨꯛꯁꯤꯗꯤ ꯍꯋꯥꯏ ꯉꯥꯠꯇꯅꯤ ꯍꯋꯥꯏ ꯍꯋꯥꯏ ꯃꯈꯟ ꯃꯈꯟ ꯅꯨꯃꯤꯠ ꯈꯨꯗꯤꯡꯒꯤ ꯑꯗꯨꯒ ꯅꯨꯡꯗꯥꯡꯁꯤꯅ ꯏꯟꯖꯥꯡ ꯇꯨꯡ ꯃꯅꯥ ꯃꯁꯤꯡ ꯑꯗꯒꯤ ꯑ ꯏꯔꯥꯏ ꯑꯣꯏꯔꯒꯅ ꯌꯦꯟ ꯊꯣꯡꯕ ꯉꯁꯤꯅ ꯑꯃꯨꯛ ꯅꯤꯡꯊꯧꯀꯥꯕꯅꯤꯗꯅ ꯅꯤꯡꯊꯧꯀꯥꯕꯗꯤ ꯌꯦꯔꯨꯝ ꯄꯤ
ꯎꯝ
ꯑꯗꯨꯃꯥꯏꯅ ꯃꯈꯟ ꯃꯈꯟ ꯄꯤꯗꯣꯏꯕ
ꯑꯩ ꯍꯩ ꯍꯥ
ꯅꯪ ꯆꯥ ꯆꯥ ꯂꯣꯏꯗ꯭ꯔꯤꯕ ꯅꯇꯣꯝ ꯂꯩꯕꯅꯤ ꯅꯠꯇꯦ ꯌꯨꯝ ꯂꯩꯀꫭ
ꯌꯨꯝꯗ ꯂꯩ ꯆꯥꯛ ꯆꯥ ꯀꯨꯏꯔꯦꯗ ꯉꯁꯥꯏ ꯑꯣ ꯈꯔ ꯊꯦꯡꯅꯗꯤ ꯆꯥ ꯃꯥꯟꯂꯦ ꯄꯨꯡ ꯑꯃꯥ ꯑꯗꯨꯋꯥꯏꯗꯒ ꯆꯥꯏ
ꯏꯁꯤꯡꯖꯤꯖꯨ ꯂꯣꯏꯔꯦ ꯏꯁꯤꯡ ꯀꯧꯒꯗꯝꯅꯤ
ꯄꯨꯡ ꯑꯃ ꯑꯗꯨꯋꯥꯏꯗ ꯆꯥꯔꯦ ꯑꯗꯨꯒ ꯃꯥꯏꯔꯦꯟ ꯆꯥꯁꯤꯟꯕꯗꯒꯤ ꯁꯦꯠꯊꯔꯦ ꯐꯖꯅ ꯉꯍꯥꯛꯇꯪ ꯐꯣꯟ ꯃꯦꯠꯂꯝꯕꯗꯒꯤ ꯑꯁ ꯐꯣꯟꯗꯨ ꯃꯈꯥ ꯇꯥꯔꯒ ꯀꯥꯏꯗꯇ ꯐꯣꯟ ꯆꯥꯔꯖ ꯇꯧꯁꯤꯜꯂꯒ ꯑꯗꯨꯝ ꯁꯦꯠꯆꯤꯜꯂꯦ
ꯑꯧ ꯑꯩꯗꯤ ꯁꯤꯗ ꯌꯍꯧ ꯊꯦꯡ ꯊꯦꯡ ꯍꯧꯒꯠꯂꯦ ꯑꯗꯨꯅ ꯅꯨꯡꯊꯤꯜꯒ ꯑꯝꯇ ꯇꯨꯝꯕ ꯌꯥꯗ꯭ꯔꯦ ꯇꯨꯝꯃꯟꯗꯅ
ꯑꯩꯗꯤ ꯉꯔꯥꯡ ꯑꯍꯤꯡ ꯇꯨꯝꯗ꯭ꯔꯦ ꯕꯣꯜ ꯌꯦꯡꯕꯒꯤ ꯑꯗꯨꯒꯤ ꯇꯨꯝꯅꯤꯡꯉ ꯍꯥꯏꯇꯥꯔꯦ
ꯅꯥꯟꯗꯣꯒꯤ ꯂꯩꯒ꯭ꯔꯗꯥꯏꯅꯦ
ꯉꯁꯤ ꯂꯩ ꯔꫭꯅꯥꯟꯗꫭꯏ ꯐꯦꯜꯂꯕ ꯅꯪꯁꯨ ꯍꯥꯥ
ꯑꯧ ꯔꯣꯅꯥꯟꯗꫭꯒꯤꯅꯦ
ꯎꯝ ꯑꯗꯨꯗꯤ ꯅꯣꯏꯅꯦ ꯉꯁꯤꯅ ꯋꯥꯜ ꯀ꯭ꯔꯞ ꯉꯁꯤꯅ ꯋꯥꯜ ꯀꯞ ꯂꯣꯏꯔꯅꯤ ꯔꯣꯅꯥꯟꯗꯣꯒꯤ ꯉꯔꯥꯡ ꯉꯁꯥꯏ ꯅꯦꯃꯥꯔꯒꯤ ꯂꯣꯏꯁꯤꯟꯒꯔꯦ ꯉꯁꯤꯅ ꯀꯅꯣꯒꯤ ꯇꯥꯅꯤ ꯔꯥꯑꯥꯟꯗꫭꯒꯤ
ꯅꯨꯉꯥꯏꯇꯤꯌꯦ ꯀꯩꯁꯨꯕꯨꯗꯤ ꯈꯟꯗꯦ ꯑꯗꯨ ꯑꯣꯏꯔꯁꯨ ꯃꯥꯗꯣ ꯑꯗꯨꯝ ꯌꯦꯡꯅꯤꯡꯕ ꯑꯣꯏꯌꯦꯕ ꯑꯇꯩꯒ ꯍꯥꯏꯔꯨꯔꯗꯤ꯫
ꯗꯥꯎꯗꯒ ꯀꯥꯔꯛꯀꯗ꯭ꯔꯥ ꯄꯩꯁꯥꯕꯨꯗꯤ ꯑꯩ ꯄꯣꯔꯇꯨꯒꯥꯜꯗ ꯊꯥꯏꯌꯦꯕ ꯍꯥꯏꯗꯤ ꯄꯩꯁꯥꯗꯨ ꯆꯥꯎꯋꯦꯕ꯫
ꯐꯣꯔ ꯑꯗꯨꯃꯥꯏꯅ꯫ ꯍꯥꯏꯗꯤ ꯂꯨꯄꯥ ꯇꯔꯥ ꯊꯥꯕꯗ ꯂꯨꯄꯥ ꯌꯥꯡꯈꯩꯒꯨꯝꯕ ꯀꯩꯒꯨꯝꯕ ꯑꯗꯨꯃꯥꯏꯅ ꯐꯪꯉꯦꯕ꯫
ꯎꯝ꯫
ꯀꯩꯅꯣꯗ ꯊꯥꯔꯗꯤ ꯏꯁꯄꯦꯟꯗ ꯊꯥꯔꯒꯗꯤ ꯂꯨꯄꯥ ꯇꯔꯥ ꯊꯥꯕꯗ ꯂꯨꯄꯥ ꯀꯨꯟ ꯌꯧꯗꯦꯕ ꯐꯪꯗꯣꯏꯁꯦ꯫
ꯎꯝ꯫
ꯄꯩꯁꯥꯗꯨ ꯆꯥꯎꯋꯦꯕ ꯀꯩꯅꯣꯅꯗꯤ꯫ ꯄꯣꯇꯨꯀꯜꯅꯗꯤ ꯑꯗꯨꯅ ꯑꯗꯨꯗ ꯊꯥꯖꯤꯜꯂꯦ꯫ ꯔꯣꯅꯥꯟꯗꯣ ꯄꯥꯝꯕ ꯄꯥꯝꯗꯕ ꯗꯥꯎ ꯌꯥꯗꯅ ꯀꯥꯔꯛꯑꯒꯗꯤ꯫ ꯄꯩꯁꯥꯗꯨ ꯌꯥꯝ ꯆꯥꯎꯅ ꯊꯥꯕ ꯅꯠꯇꯕꯤꯗ ꯁꯨꯝ ꯕꯤꯠꯀꯤ ꯊꯥꯏꯅꯤꯗ꯫
ꯄꯩꯁꯥꯒꯗꯤ ꯇꯧꯗꯦꯗ ꯁꯨꯝ ꯃꯥꯗꯣ ꯁꯨꯝ ꯈꯪꯗꯦ ꯊꯥꯏꯅꯗꯒꯤ ꯁꯨꯝ ꯌꯦꯡꯉ ꯍꯣꯏ ꯕꯒꯤꯔꯥ ꯈꯪꯗꯦ꯫
ꯎꯝ꯫
ꯍꯣꯔꯦꯟꯒꯤ ꯑꯃ ꯐꯖꯅ ꯌꯦꯡꯅꯔꯛꯀꯅꯤ ꯀꯩꯅꯣꯗ꯫ ꯏꯁꯄꯦꯟꯒꯤ ꯃꯈꯩꯁꯤꯅ ꯑꯃꯨꯛ ꯀꯩꯅꯣꯒꯤ ꯃꯦꯁꯤꯒꯤ ꯐꯦꯟ ꯑꯣꯏꯕ ꯃꯈꯩꯁꯦ ꯑꯌꯥꯝꯕ ꯏꯁꯄꯦꯟꯗ ꯂꯣꯏ ꯂꯩꯅꯦꯕ꯫
ꯕꯥꯔꯁꯦꯂꯣꯅꯥꯒꯤ ꯕꯥꯔꯁꯦꯂꯣꯅꯥꯒꯤ ꯀꯩꯅꯣ ꯉꯥꯛꯇ ꯄ꯭ꯂꯦꯌꯔ ꯉꯥꯛꯇ ꯑꯌꯥꯝꯕ ꯑꯣꯏꯕꯅꯦꯕ꯫
ꯎꯝ꯫
ꯅꯨꯡꯉꯥꯏꯗꯣꯔꯤ ꯃꯤ ꯍꯣꯔꯦꯟ꯫
ꯈꯪꯕꯔꯥ꯫
ꯍꯥꯥ꯫
ꯀꯌꯥꯗꯅꯣ ꯈꯪꯕꯔꯣ꯫
ꯄꯨꯡꯂꯣ꯫
ꯎꯝ꯫
ꯉꯁꯤ ꯄꯨꯡ ꯀꯌꯥꯗꯅꯣ꯫ ꯑꯩ ꯀꯥꯎꯒꯔꯦ꯫ ꯉꯥꯏꯈꯣ ꯀꯣ ꯄꯨꯡ ꯕꯥꯔꯣ ꯃꯈꯥꯏ꯫
ꯃꯣꯏꯁꯦ ꯌꯦꯡꯒꯦ ꯍꯥꯏꯔꯗꯤ ꯀꯗꯥꯥꯏꯗ ꯌꯦꯡꯗꯣꯏꯅꯣ꯫
ꯑ ꯑꯦꯞꯁ ꯑꯃ ꯑꯩꯉꯣꯟꯗ ꯌꯥꯎꯈꯤꯕꯅꯦ ꯊꯥꯔꯛꯀꯦ ꯑꯁꯤꯁꯦ ꯗꯥꯎꯟꯂꯣꯗ ꯇꯧꯔꯒ꯫ ꯑꯗꯨꯒ ꯌꯦꯡꯉꯣ꯫
ꯖꯤ ꯐꯥꯏꯚꯇꯨꯕꯨꯗꯤ ꯈꯪꯉꯦ ꯑꯗꯣ ꯑꯗꯨꯗꯤ ꯄꯩꯁꯥ ꯊꯤꯌꯨ ꯍꯥꯏ꯫
ꯎꯝ ꯑꯗꯨ ꯅꯠꯇꯦ ꯄꯩꯁꯥ ꯊꯤꯗꯕꯤ ꯀ꯭ꯔꯤꯛ ꯐꯥꯏ ꯇꯤꯕꯤꯅ꯫
ꯑꯝꯇ ꯊꯥ ꯑꯝꯇ ꯊꯥꯔꯛꯑꯣ ꯍꯣꯔꯦꯟ ꯑꯝꯇ ꯌꯦꯡꯒꯦ ꯍꯣꯔꯦꯟ꯫
ꯊꯥꯔꯛꯀꯦ ꯊꯥꯔꯛꯀꯦ ꯑꯍꯥꯟꯕꯒꯤ ꯍꯥꯏꯗꯤ ꯑ ꯆꯪꯕ ꯌꯥꯗꯕꯩ ꯃꯑꯣꯡꯗꯗꯤ ꯍꯥꯏꯐꯦꯠꯇꯤ ꯇꯧꯕꯅꯦꯕ ꯑꯃꯨꯛ ꯍꯥꯏꯗꯤ ꯕꯦꯛ ꯆꯠꯂꯒ ꯑꯃꯨꯛ ꯆꯪꯕꯀꯥꯟꯗ ꯑꯗꯨꯝ ꯌꯥꯕꯅꯦꯕ꯫ ꯑꯁꯤꯗꯤ꯫
ꯑꯣ꯫ ꯇꯣꯏꯗꯣ꯫
ꯍꯥ
ꯁꯨꯔꯨ ꯁꯨꯔꯨ ꯇꯧꯏꯗꯣ ꯀꯩꯅꯣ
ꯂꯦꯡ
ꯐꯣꯟꯗꯣ ꯌꯥꯝ ꯂꯦꯡꯕ꯭ꯔ ꯑ
ꯏꯁꯥ ꯂꯦꯡꯕꯒꯤ ꯑꯣꯏꯔꯝꯒꯅꯤ
ꯕꯤ ꯀꯩ ꯍꯥꯏꯔꯛꯑꯒꯦ
ꯇꯣꯝꯕꯤꯔꯣ ꯑꯣ ꯀꯩꯅꯣꯒꯤ ꯋꯥꯔꯤ ꯁꯥꯟꯅꯔꯝꯕ ꯑ ꯀꯩ ꯀꯩ ꯁꯨꯝ ꯆꯦꯟ ꯆꯣꯡ ꯇꯧꯕꯗꯩꯗꯤ ꯑꯍꯟ ꯁꯨꯝ ꯆꯪꯅꯕꯗꯨꯅ ꯐꯩꯌꯦꯅ ꯁꯨꯝ ꯍꯥꯏꯅꯔꯝꯕ ꯑꯗ ꯃꯥꯁꯨ ꯑꯩꯁꯨ ꯑꯗꯨꯅ ꯍꯦꯟꯅ ꯄꯥꯝꯃꯤꯒ ꯇꯧꯔ ꯇꯧꯔꯝꯕꯗꯩ ꯑꯩꯩꯅ ꯍꯣꯏꯁꯦ ꯍꯣꯏꯁꯦ ꯆꯪꯍꯜꯂꯛꯇꯣꯏꯅꯦ ꯑꯗꯨꯒꯤꯕꯨꯗꯤ ꯍꯥꯏꯔꯨꯕ ꯑꯩꯅ ꯑꯦ ꯅꯁꯛꯇꯨꯒ ꯇꯧꯔ ꯇꯧꯔꯛꯑꯦ ꯅꯁꯛꯇꯨꯒ ꯄꯛꯇꯦ ꯇꯧꯔꯛꯏ
ꯃꯥ ꯀꯩꯗꯧꯅꯤ ꯍꯥꯏꯒꯦ ꯍꯧꯖꯤꯛ
ꯍꯧꯖꯤꯛ ꯈꯪꯗꯦ ꯊꯕꯛꯁꯤ ꯑꯩꯉꯣꯟꯗ ꯍꯥꯏꯔꯛꯄꯅꯦ ꯀꯩꯅꯣ ꯇꯧꯔꯒ ꯂꯩꯔꯒꯗꯤ ꯍꯥꯏꯔꯛꯑꯣꯅ ꯃꯥꯁꯨ ꯌꯦꯡꯒꯦ ꯇꯧꯔ
ꯃꯥ ꯑꯩꯉꯣꯟꯗ ꯑꯗꯨꯝ ꯍꯥꯏꯕꯅꯦ ꯑꯩꯅ ꯑ ꯍꯟꯗꯛꯀꯤ ꯑꯩꯈꯣꯏꯒꯤ ꯊꯕꯛ ꯑꯃ ꯈꯟꯕꯩꯗꯣ ꯑꯦ ꯑꯦ ꯑꯦꯒꯤ
ꯎꯝ
ꯍꯥꯜꯂꯣ ꯃꯥꯉꯣꯟꯗ ꯍꯥꯏꯔꯝꯗꯦ ꯀꯩꯅꯣ ꯑꯩꯁꯨ ꯄꯥꯝꯃꯤꯅꯦ ꯊꯕꯛ ꯑꯃ ꯇꯧꯔꯝꯕꯅꯦ ꯃꯊꯪꯗꯒꯤꯗꯤ ꯅꯉꯣꯟꯗ ꯍꯥꯏꯔꯛꯑꯒꯦ
ꯍꯥꯏꯔꯝꯗꯕ ꯌꯥꯔꯣꯏꯗꯅꯤ ꯃꯥ ꯍꯥꯏꯁꯦ
ꯑ ꯃꯥꯗꯣ ꯑꯗꯨꯝ ꯍꯥꯏꯗꯤ ꯎꯝ ꯑꯩꯈꯣꯏꯅ ꯊꯥꯕꯗꯣ ꯃꯥ ꯑꯗꯨꯝ ꯌꯥꯎꯅꯤꯡꯉꯦ ꯍꯥꯏꯕ
ꯎꯝ
ꯃꯃꯥꯡꯗꯁꯨ ꯈꯣꯏ ꯊꯥꯃꯤꯟꯅꯕ ꯆꯠꯈ꯭ꯔꯦꯗꯅ
ꯎꯝ
ꯃꯥꯗꯣ ꯈꯟꯖꯔꯒ ꯃꯅꯨꯡꯗ ꯃꯣꯏ ꯈꯨꯖꯨ ꯃꯖꯨ ꯇꯧꯔꯒ ꯂꯣꯏꯁꯟꯒ꯭ꯔꯦꯗꯅ ꯑꯗꯨꯁꯨ
ꯀꯔꯝꯕꯅꯣ
ꯑꯀꯥꯁꯥꯒꯤ ꯒ꯭ꯔꯥꯎꯟꯁꯇꯥꯐꯀꯤ ꯈꯜꯂꯒ
ꯑꯣ ꯈꯨꯖꯨ ꯃꯨꯖꯨ ꯇꯧꯔꯤꯅ ꯀꯩꯒꯤ ꯑꯗꯨꯅ
ꯃꯣꯏꯁꯦ ꯃꯣꯏꯁꯦ ꯈꯜꯂꯦꯗꯅ ꯑꯗꯨꯒ ꯅꯣꯡꯉꯥꯜꯂꯒ ꯑꯃꯨꯛ ꯂꯥꯛꯑꯣ ꯍꯥꯏꯔꯦꯅ ꯅꯨꯡꯉꯥꯜꯂꯒ ꯑꯃꯨꯛꯁꯦ ꯆꯠꯂꯦꯗꯅ ꯃꯣꯏꯁꯦ ꯑꯗꯨꯒ ꯑ ꯅꯣꯏ ꯃꯣꯏꯁꯦ ꯈꯜꯂꯦ ꯑ ꯃꯦꯜ ꯑꯃ ꯂꯥꯛꯀꯅꯤ ꯍꯥꯏꯔꯒ ꯑꯗꯨꯗꯣ ꯉꯥꯏꯔꯣ ꯍꯥꯏꯔ ꯃꯣꯏꯁꯦ ꯊꯥꯗꯣꯔꯛꯑꯦꯗꯅ ꯑꯗꯨꯒ ꯃꯦꯜꯁꯦ ꯉꯥꯏꯔꯦ ꯃꯦꯜꯁꯦ ꯂꯥꯛꯑꯒ ꯃꯣꯏ ꯑꯣꯟꯂꯥꯏꯟꯗ ꯀ꯭ꯂꯥꯁ ꯈꯔ ꯇꯧꯔꯤꯌꯦ
ꯎꯝ
ꯑꯗꯨꯒ ꯃꯣꯏꯁꯦ ꯈꯔ ꯇꯧꯔꯒ ꯑꯗꯨꯝ ꯇꯨꯃꯤꯟꯅ ꯂꯩꯒꯔꯦ ꯍꯥꯏ ꯀꯦꯝ ꯍꯥꯏꯔꯛꯈꯤꯗ꯭ꯔꯦ
ꯎꯝ
ꯑꯗꯨꯖꯨ ꯈꯣꯏꯅ ꯑꯗꯨ ꯅꯨꯃꯤꯠ ꯄꯤꯕꯗꯨꯁꯨ ꯑꯣꯏꯗꯣꯞ ꯃꯥꯄꯜ ꯁꯥꯏꯗꯒꯤ ꯆꯠꯑꯥꯒ ꯉꯥꯏꯕꯗꯨꯅ ꯉꯥꯏꯕꯗꯨꯅ ꯉꯥꯏꯕꯗꯨꯅ ꯅꯨꯡꯗꯥꯡꯒꯤ ꯄꯨꯡ ꯇꯔꯦꯠ ꯄꯥꯎ꯫
ꯎꯝ꫰
ꯃꯣꯏꯗꯣ ꯈꯔ ꯅꯨꯡꯉꯥꯏꯇꯦꯕ꯫
ꯉꯁꯤꯗꯤ ꯅꯣꯏ ꯌꯦꯡꯉꯔꯣꯏꯗ꯭ꯔꯣ ꯀꯅꯣ ꯃꯦꯟꯐꯤꯠ꯫
ꯌꯦꯡꯉꯔꯣꯏ ꯏꯇꯣꯝꯇꯁꯨ ꯂꯩ ꯑꯗꯨꯒ ꯅꯣꯡꯁꯨ ꯇꯥꯏ ꯍꯨꯖꯤꯛ꯫
ꯍꯌꯦꯡ ꯉꯁꯤꯕꯨꯗꯤ ꯌꯥꯝ ꯀꯟꯅ ꯅꯨꯡꯉꯥꯏꯗꯣꯗꯤ ꯃꯥꯟꯗꯦ ꯑꯗꯨꯕꯨꯗꯤ꯫
ꯎꯝ ꯑꯩ ꯌꯦꯡꯅꯤꯡꯗꯦ ꯑꯩꯅ ꯌꯦꯡꯅꯤꯡꯕꯗꯤ ꯇꯥꯔꯤꯛ ꯅꯤꯄꯜꯗ ꯈꯠꯇꯅꯤ꯫
ꯀꯅꯣꯅꯦ ꯍꯌꯦꯡꯗꯣ꫰ ꯉꯁꯤꯗꯩꯏ ꯍꯧꯕ ꯅꯠꯇ꯭ꯔꯣ꯫
ꯑꯥ꯫
ꯍꯌꯦꯡꯗꯣ ꯀꯣꯁꯄ꯭ꯂꯦ ꯂꯩꯏ꯫
ꯎꯝ꯫
ꯄꯨꯡ ꯑꯍꯨꯝꯗꯒꯤ꯫ ꯑꯗꯨꯒ ꯀꯅꯣꯅ꫰ ꯂꯣꯏꯔꯛꯄꯗꯗꯤ ꯑꯃꯨꯛ ꯃꯦꯟꯍꯟ ꯃꯦꯟꯐꯤꯠ ꯀ꯭ꯋꯏꯤꯟ ꯑꯗꯥꯏꯅ ꯈꯟꯕꯒꯤ ꯂꯩꯔꯅꯤꯗꯅ꯫
ꯎꯝ ꯑꯗꯨꯗꯣ ꯍꯪꯆꯤꯠꯅꯦꯕ ꯑꯗꯨꯗꯣ꫰ ꯍꯌꯦꯡꯗꯣ ꯈꯪꯗꯦ ꯃꯣꯏ ꯏꯁ꯭ꯇꯣꯜꯉꯩ ꯗꯨꯗꯤ ꯌꯦꯡꯅꯤꯡꯉꯦꯕ ꯀꯩ ꯀꯩ ꯌꯣꯜꯂꯤꯅꯣ ꯍꯥꯏꯕꯗꯣ꯫
ꯎꯝ꯫
ꯁꯦꯝꯕꯕꯨꯗꯤ ꯂꯣꯏꯍꯧꯔꯕꯅꯤ꯫ ꯅꯣꯏꯒꯤ ꯑꯗꯨꯗꯤ ꯅꯪ ꯍꯌꯦꯡ ꯑꯥꯗ ꯂꯩ
ꯍꯌꯦꯡ ꯂꯥꯑꯗꯤ ꯌꯦꯡꯅꯤ꯫
ꯌꯦꯡꯉꯁꯤ ꯑꯩ ꯅꯨꯄꯥ ꯂꯥꯛꯇ꯭ꯔꯗꯤ꯫ ꯇꯜꯂꯦꯗꯣ ꯆꯠꯄ ꯗꯣ ꯍꯧꯖꯤꯛꯀꯥꯟ ꯏꯔꯥꯡ ꯐꯠꯇꯦꯕ ꯑꯩ
ꯍꯥꯏꯗꯤ ꯍꯥꯏꯔꯛꯈꯤꯕꯅꯤ ꯀꯅꯣ ꯑ ꯌꯦꯡꯉꯨꯖꯤ ꯍꯧꯔꯛꯈꯤꯕꯅꯦ ꯇꯧꯔꯒ
ꯂꯥꯛꯇꯧꯕꯩ ꯃꯑꯣꯡꯗꯕꯨꯗꯤ ꯍꯥꯏꯔꯑꯦ ꯑꯗꯨ ꯎ ꯍꯌꯦꯡ ꯍꯪꯆꯤꯠ ꯑꯅꯤꯃꯛ ꯂꯥꯛꯄ ꯂꯥꯛꯇꯕ ꯑꯗꯨꯗꯤ ꯈꯪꯗꯦ ꯑꯗꯨꯗꯤ ꯅꯣꯏ ꯍꯥꯏꯅꯔꯣ
ꯇꯣꯏꯅꯒ ꯎꯅꯗ ꯇꯣꯏꯅꯒ ꯎꯅꯗꯕꯒꯤ ꯍꯧꯖꯤꯛꯅꯦ ꯑꯣꯏꯔꯔꯣꯏ ꯍꯦꯇ
ꯎꯝ
ꯍꯥꯟꯅꯗꯤ ꯇꯤꯌꯨ ꯎꯅꯕꯅꯤꯅ ꯑꯗꯨꯝ ꯅꯨꯡꯗꯥꯡ ꯈꯠꯅꯔꯁꯨ ꯑꯌꯨꯛ ꯎꯅꯔ ꯑꯗꯨꯝ ꯐꯩ
ꯎꯝ ꯍꯧꯖꯤꯛꯇꯤ ꯈꯔ ꯏꯁꯧ ꯈꯔ ꯀꯥꯝꯃꯤꯕ꯭ꯔꯥ
ꯏꯁꯧ ꯈꯔ ꯈꯔ ꯇꯧꯒꯦ ꯇꯧꯋꯦ ꯑꯗꯨ ꯎꯅꯗ꯭ꯔꯕꯅꯤꯅ ꯍꯦꯛꯇ ꯐꯦꯠ ꯐꯦꯠ ꯇꯧꯔꯒ ꯑꯩꯁꯨ ꯁꯥꯎꯔꯤꯅꯦꯅ ꯑꯩ ꯐꯣꯟ ꯀꯩꯀꯩ ꯇꯧꯗꯕ ꯈꯣꯠꯇꯕ ꯇꯧꯋꯦꯕ ꯐꯣꯟꯕ ꯄꯥꯏꯅꯤ ꯈꯪꯗꯕ ꯑꯗꯩꯩ ꯁꯥꯎꯔꯛꯑꯅꯤ ꯑꯗꯩꯩ ꯑꯗꯨꯝ ꯈꯠꯅꯒꯦ ꯇꯩꯕ ꯑꯣ
ꯑꯗꯨꯃꯥꯏꯅ ꯅꯣꯏ ꯑꯗꯨꯃꯥꯏꯅ ꯇꯧꯔꯀꯥꯟꯗꯅꯤꯅ ꯑꯩꯅ ꯅꯨꯄꯤꯒ ꯀꯣꯏꯅꯤꯡꯗ꯭ꯔꯤꯁꯤ ꯍꯥꯏꯗꯤ ꯇꯟꯖꯟꯂꯛꯄꯗꯣ ꯑꯗꯨꯃꯥꯏꯅ ꯁꯥꯎꯅꯗꯅ ꯈꯠꯅꯗꯅ ꯇꯧꯕꯗꯨ ꯌꯥꯝ ꯇꯜꯂꯦꯕ ꯑꯩ
ꯑꯁꯦꯡꯕꯗꯤ ꯑꯗꯨꯃꯥꯏ ꯇꯧ ꯅꯨꯉꯥꯏꯕꯅꯤ
ꯑꯗꯨꯝ ꯌꯥꯎꯗꯤ ꯌꯥꯎꯔꯛꯑꯅꯦꯕ ꯑꯗꯨꯒ ꯍꯥꯏꯗꯤ ꯁꯨꯝ ꯑꯃꯨꯛ ꯈꯪꯗꯦ ꯑꯃꯨꯛꯃꯨꯛ ꯌꯥꯝ ꯇꯟꯕ ꯌꯥꯎꯔꯦꯕ ꯏꯁꯥꯗꯣ
ꯍꯦꯛ ꯈꯪꯕꯨ ꯈꯪꯅꯈ꯭ꯔꯕ ꯀꯩꯅꯣꯝ ꯇꯧꯔꯛꯑꯅꯤ ꯃꯤꯖꯤꯡꯁꯦ
ꯑꯗꯨꯝ ꯑꯗꯨꯝ ꯈꯤꯇꯪꯗꯁꯨ ꯈꯠꯅ ꯁꯨꯡꯈꯠ ꯈꯠꯅꯗꯕꯗꯁꯨ ꯑꯃꯨꯛ ꯇꯜꯂꯦꯕ ꯑꯗꯨꯁꯨ
ꯑꯩꯗꯤ ꯈꯠꯅꯕꯁꯦ ꯌꯥꯝ ꯇꯟꯂꯦ ꯍꯥꯏꯕ ꯑꯩꯗꯤ ꯈꯠꯅꯗꯣꯏ ꯑꯣꯏꯔꯥꯗꯤ ꯇꯨꯃꯤꯟ ꯂꯩꯖꯒꯦ ꯍꯥꯏꯕ ꯃꯥꯏꯟ ꯈꯜꯂꯦꯕ
ꯅꯠꯇꯦ ꯈꯠ ꯑꯩꯅ ꯑꯃꯨꯛ ꯍꯥꯏꯗꯤ ꯈꯠꯅꯕ ꯁꯥꯎꯅꯕ ꯁꯥꯎꯅꯕꯗꯨ ꯑꯗꯨꯁꯨ ꯇꯜꯂꯦꯗꯅ ꯑꯗꯣ ꯈꯠꯅꯗꯕꯗꯣ ꯑꯗꯨꯁꯨ ꯇꯜꯂꯦꯕ ꯀꯩꯅꯣꯗ ꯁꯨꯡ ꯁꯨꯡꯈꯠ ꯈꯠꯅꯗꯕ ꯁꯨꯡꯁꯥꯎ ꯁꯥꯎꯅꯗꯕꯗꯣ ꯑꯃꯨ ꯑꯃꯨꯛ ꯑꯃꯨꯛ ꯑꯅꯤ ꯁꯨꯃꯥꯏꯅ ꯁꯥꯎꯅꯕꯗ ꯍꯥꯏꯗꯤ ꯀꯥꯏꯅꯕꯅꯦꯕ
ꯑꯣ ꯑꯗꯨꯕꯨꯗꯤ ꯈꯠꯅꯔ ꯈꯠꯅꯔ ꯅꯨꯡꯁꯤꯕ ꯍꯦꯟꯒꯠꯂꯦꯌꯦ
ꯎꯝ ꯑꯣꯏꯅꯕꯣꯏ ꯀꯩꯕꯣꯏ
ꯑꯗꯨꯁꯨ ꯑꯩꯗꯤ ꯈꯪꯅꯕꯁꯦ ꯀꯣꯏꯅꯕꯁꯦ ꯍꯥꯏꯗꯤ ꯑꯃꯁꯨꯡ ꯇꯤꯟꯅꯔꯝꯃꯒ ꯅꯨꯡꯁꯤꯅꯈꯤꯕꯗꯣ ꯑꯗꯨꯅ ꯐꯩ ꯍꯥꯏꯗꯤ ꯃꯒꯨꯟ ꯏꯒꯨꯟꯗꯣ ꯈꯔ ꯈꯪꯅꯔꯒꯀꯣ
ꯈꯔ ꯈꯪꯉꯤꯗꯅ ꯑꯗꯨꯅꯥ
ꯎꯝ ꯃꯥꯅ ꯀꯩ ꯄꯥꯝꯃꯤ ꯀꯩ ꯄꯥꯝꯗꯦ ꯍꯥꯏꯗꯤ ꯑꯗꯨꯒꯨꯝꯕ ꯈꯪꯅꯔꯒꯥ ꯅꯠꯇꯕꯤ ꯍꯦꯛꯇ ꯉꯁꯤ ꯎꯅꯔꯒ ꯊꯛ ꯂꯥꯎꯅ ꯀꯣꯏꯅꯕꯗꯣ ꯑꯗꯨꯗꯤ ꯇꯜꯂꯦ ꯍꯥꯏꯕ
ꯎꯝ ꯑꯩꯗꯤ ꯀꯩꯅꯣꯕꯨ ꯇꯧꯔꯒ ꯁꯨꯝ ꯍꯥꯏꯗꯤ ꯀꯣꯏꯅꯗꯕꯤꯗ ꯁꯨꯝ ꯇꯤꯟꯅꯔꯒ ꯑꯗꯨꯝ ꯂꯩꯔꯒ ꯍꯌꯦꯡ ꯑꯗꯨꯝ ꯍꯥꯏꯗꯤ ꯃꯥꯁꯨ ꯑꯗꯨꯝ ꯋꯥꯈꯜꯗ ꯑꯗꯨꯝ ꯂꯦꯞꯄ ꯂꯩꯕ ꯑꯩꯁꯨ ꯂꯦꯞꯄꯒ ꯑꯗꯨꯃꯥꯏꯅ ꯂꯩꯅꯔꯒ ꯍꯌꯦꯡ ꯍꯥꯏꯗꯤ ꯃꯇꯤꯛ ꯆꯥꯔꯦ ꯃꯇꯝ ꯆꯥꯔꯦ ꯍꯥꯏ ꯀꯥꯟꯗꯨꯗ ꯀꯣꯛ ꯏꯃꯨꯡ ꯃꯅꯨꯡ ꯀꯣꯛ ꯆꯪꯅꯔ ꯑꯗꯨꯃꯥꯏꯅ ꯍꯣꯡꯉ ꯑꯗꯨꯅ ꯍꯦꯟꯅ ꯄꯥꯝꯃꯦꯕꯥ ꯑꯗꯨꯅꯥ ꯍꯦꯟꯅꯥ ꯐꯗꯧ ꯃꯜꯂꯦꯕ ꯈꯠꯅꯕ ꯈꯠꯅꯕꯩ ꯁꯔꯨꯛ ꯄꯥꯛ ꯌꯥꯎꯗꯧ ꯃꯥꯟꯗꯦ ꯍꯥꯏꯕꯥ
ꯎꯝ